ꯀꯩꯗꯧꯔꯝꯃꯤꯅꯣ
ꯑꯩ ꯍꯤꯞꯄꯤ
ꯀꯔꯤꯒꯤ ꯍꯤꯞꯄꯤꯕ ꯅꯪꯗꯤ ꯍꯤꯞꯄ ꯌꯥꯕ꯭ꯔꯣ
ꯌꯥꯏ ꯌꯥꯗꯕ꯭ꯔꯥ ꯍꯥꯏꯁꯤꯕꯣ
ꯌꯥꯗꯤꯌꯦ ꯌꯥꯗꯕꯩꯅꯦ ꯍꯥꯏꯁꯦ
ꯀꯔꯤꯒꯤꯅꫭ ꯍꯥꯏꯁꯤꯕꯣ
ꯀꯩ ꯃꯊꯦꯜ ꯆꯥꯕꯤꯔꯒꯦ ꯑꯗꯨꯗꯤ
ꯑꯩꯈꯣꯏꯒꯤ ꯁꯧꯒ꯭ꯔꯤ ꯊꯣꯡꯈꯤꯕꯅꯦ ꯑꯩ ꯆꯥꯛ ꯆꯥꯗꯦ ꯆꯥꯛ ꯆꯥꯗ꯭ꯔꯤꯌꯦ ꯑꯩꯗꯤ
ꯆꯥꯛ ꯆꯥꯗ꯭ꯔꯤꯌꯦ
ꯌꯦꯁ
ꯀꯩꯅꯣ ꯍꯧꯖꯤꯛꯐꯥꯎ ꯄꯨꯡ ꯅꯤꯄꯥꯟ ꯃꯈꯥꯏ ꯇꯥꯔꯦ ꯀꯩꯅꯣ
ꯃꫭꯏ ꯆꯥꯟꯅꯈ꯭ꯔꯦ
ꯃꯣꯏ ꯂꫭꯏ ꯆꯥꯟꯅꯈ꯭ꯔꯕꯣ ꯎꯝ
ꯎꯝ ꯂꫭꯏ ꯆꯥꯟꯅꯈ꯭ꯔꯦ ꯅꯣꯏꯗꯤ ꯊꯣꯡꯉꯕꯣ
ꯑꯩꯈꯣꯏ ꯆꯥꯔꯦ ꯀꯩꯅꯣꯅ ꯑꯩꯒ ꯂꯩꯃꯤꯟꯅꯕꯁꯤꯅ ꯁꯪꯒꯣꯝ ꯍꯥꯏꯒꯦ ꯇꯧꯋꯦ ꯁꯦꯕꫭꯠꯅꯦ ꯑꯩ ꯑꯂꯨꯒ ꯁꯣꯏꯕꯨꯝꯒ ꯑꯥꯂꯨꯒ ꯏꯔꯣꯜꯂꯒ ꯃꫭꯌꫭꯛ ꯑꯇꯦꯛꯄꯒ ꯏꯔꫭꯜꯂꯦ ꯍꯥꯎꯋꯦ ꯉꯁꯥꯏ ꯁꯧꯒꯔꯤ ꯆꯝꯊꯣꯡꯁꯨ ꯂꯩꯑꯦ ꯑꯗꯨꯗꯨꯒ ꯑꯗꯨꯝ ꯆꯥꯁꯤꯜꯂꯦ
ꯎꯝ
ꯑꯩꯗꯤ ꯆꯥꯛꯇꯣ ꯌꯥꯝ ꯂꯥꯝꯗꯕꯩ ꯌꯥꯝ ꯆꯥꯕ ꯌꯥꯗꯦ ꯍꫭꯔꯦꯟ ꯉꯥꯛ ꯂꯥꯝꯃꯛꯀꯗꯔꯗꯤ ꯈꯪꯗꯦ
ꯂꯥꯝꯃꯛꯑꯒꯅ ꯀꫭꯛ ꯆꯥꯎ ꯀꯩꯅꯣ ꯑꯃꯨꯛ
ꯆꯥꯒꯦ ꯍꯣꯏ ꯑꯗꯨꯕꯨ ꯆꯥꯛ ꯂꯩꯌꯦ ꯑꯗꯨ ꯆꯥꯔꯔꫭꯏ ꯅꯨꯡꯗꯥꯡꯅꯤꯅ ꯌꯥꯔꯦ
ꯎꯝ
ꯑꯩ ꯑꯩꯅ ꯁꯦꯂꯦꯕ꯭ꯔꯦꯠ ꯇꯧꯕ ꯑꯣꯏꯅ ꯌꯦꯟ ꯊꯣꯡꯕ ꯆꯥꯔꯅꯤ ꯍꯌꯦꯡꯗꯤ ꯎ ꯄꯩꯁꯥ ꯆꯪꯉꯛꯑꯕꫭ ꯅꯪ
ꯈꯪꯗꯤꯌꯦ ꯅꯪꯗꯤ
ꯎꯝ ꯀꯩꯅꯣ ꯑꯩꯈꯣꯏ ꯀꯥ ꯅꯥꯀꯟꯗ ꯂꯩꯕꯗꯨ ꯆꯪꯉꯛꯑꯦ ꯍꯥꯏ ꯑꯩꯈꯣꯏ ꯏꯅꯥꯎꯄꯤꯖꯨ ꯆꯪꯉꯛꯑꯦ ꯍꯥꯏ
ꯑꯣ ꯎꯝ ꯈꯪꯗꯦ ꯂꯥꯛꯑꯅꯤ ꯑꯗꯨꯗꯤ ꯊꯝꯆꯦꯠ ꯆꯥꯔꯤꯌꯦ
ꯆꯥꯕꯤꯌꯨ ꯆꯥꯕꯤꯌꯨ‌ ꯊꯝꯆꯦꯠꯀꯗꫭ
ꯍꯥꯎꯋꯦ
ꯏꯁ ꯍꯥꯎꯕꯔꫭ
ꯍꯥꯎꯋꯦ ꯏꯜꯂꯛꯎꯔꫭ
ꯉꯝꯃꯔꯣꯏ
ꯏꯂꯦꯛꯀꯦꯍꯦ ꯅꯌꯥ ꯀꯊꯣꯛꯑꯣꯁꯦ
ꯇꯜꯂꯤ ꯀꯩꯁꯨ
ꯃꯨꯛꯕꯥꯡ ꯇꯧꯔꯛꯀꯦ
ꯏꯁ ꯃꯨꯛꯕꯥꯡ ꯇꯧꯔꯛꯀꯦ ꯀꯥꯏꯅ ꯇꯧꯔꯛꯑꯣꯍꯦ
ꯎꯝ ꯎꯝ
ꯂꯥꯏꯔꯤꯛ ꯄꯥꯗꯣꯏꯔ ꯅꯪ
ꯄꯥꯔꯣꯏ ꯏꯔꯨꯖꯔꯨꯔꯅꯤ ꯉꯩꯍꯥꯛ ꯂꯩꯔꯒ
ꯎꯝ ꯑꯗꯨꯒ ꯀꯩꯗꯧꯔꯗꯣꯕ
ꯑꯗꯨꯒ ꯇꯨꯝꯕꯅꯤ ꯑꯁ ꯇꯨꯝꯕ ꯌꯥꯗꯧ ꯋꯥꯥꯟꯗꯦ ꯇꯨꯝ ꯍꯧꯒꯠꯇ ꯉꯥꯏꯔꯤꯕꯅꯤꯅ
ꯇꯨꯝꯕ ꯌꯥꯗꯧ ꯃꯥꯟꯗꯤꯌꯦ
ꯉꯩꯍꯥꯛ ꯉꯁꯥꯏ ꯅꯨꯡꯊꯤꯟ ꯇꯨꯝꯃꯨꯔꯤꯗꯨꯗꯤ ꯉꯁꯥꯏ ꯅꯨꯡꯊꯤꯟ ꯇꯨꯝꯃꯨꯔꯤꯗꯨꯗꯤ
ꯅꯨꯡꯊꯤꯟꯕꯨ ꯀꯌꯥꯝ ꯀꯨꯏꯅ ꯍꯥꯏꯅꯣ ꯅꯪꯕꯣ
ꯅꯪꯅ ꯅꯪꯒ ꯑꯩꯒ ꯋꯥ ꯍꯥꯏꯅꯔꯝꯕꯗꯒꯤ ꯅꯪꯅ ꯊꯝꯃꯣ ꯇꯨꯝꯃꯣ ꯇꯨꯝꯃꯣ ꯉꯩꯍꯥꯛ ꯍꯥꯏꯕꯗꯨꯗꯒꯤ ꯇꯨꯝꯃꯤ
ꯎꯝ ꯐꯩ ꯐꯩ ꯇꯨꯝꯒꯗꯕꯅꯤ
ꯑꯩꯅ ꯂꯤꯠꯄꯁꯤ ꯅꯪ ꯈꯔ ꯇꯥꯎꯅꯦ
ꯎꯝ ꯇꯥꯏ ꯏꯕꯦꯝꯃ ꯇꯥꯏ ꯁꯛꯇꯨꯒ ꯉꯥꯛꯇꯕꯨ ꯂꯦꯞꯇꯦ ꯍꯥꯏꯕ
ꯑꯣ ꯁꯣꯝꯒꯤ
ꯆꯥꯗ꯭ꯔꯦ ꯑꯃꯇ ꯅꯪ ꯉꯥꯡꯕꯒ ꯇꯥꯗꯦꯀꯣ ꯑꯩ ꯑꯦꯌꯔ ꯆꯤꯁ ꯂꯧꯊꯣꯛꯑꯣ
ꯀꯩꯒꯤ
ꯇꯥꯔꯦ ꯍꯧꯖꯤꯛ ꯇꯥꯔꯦ ꯇꯥꯔꯦ
ꯋꯥꯗꯣ ꯉꯥꯡꯗ꯭ꯔꯗꯤ ꯀꯥꯏ ꯇꯥꯗꯣꯔꯤꯒꯦ ꯋꯥꯁꯦ ꯉꯥꯡꯗꯕ ꯇꯃꯤꯟ ꯂꯩꯕꯁꯤꯗꯤ ꯑꯦꯌꯔ ꯄꯤꯁ ꯂꯧꯊꯣꯛꯀꯣ ꯀꯥꯏꯅ ꯃꯁꯤ ꯃꯁꯤ ꯐꯨꯗꯅꯀꯣ ꯆꯩꯅꯝ ꯆꯩꯅꯤꯌꯦ
ꯀꯔꯤꯒꯤ ꯆꯩꯅꯤꯕ ꯅꯪꯅꯤꯅꯦ ꯅꯤꯔꯤꯁꯦ
ꯀꯣꯏꯕꯗꯣ ꯀꯣꯏꯕ ꯆꯠꯂꯨꯔꯁꯦꯕ ꯑꯩꯈꯣꯏ
ꯑꯩꯅ ꯑꯩ ꯁꯪꯗꯦ ꯍꯥꯏꯈꯤꯕꯅꯦ
ꯎꯝ
ꯃꯣꯏꯒꯤ ꯑꯗꯨꯗꯤ ꯀꯅꯥꯅ ꯆꯠꯂꯨꯗꯣꯏꯅꯣ ꯉꯝꯖꯔꯔꯣꯏ ꯁꯤꯕꯒ ꯉꯝꯈꯤꯔꯣꯏ ꯑꯩ
ꯑꯩꯗꯤ ꯀꯤꯖꯩꯌꯦ ꯆꯠꯇꯤ ꯌꯥꯝ ꯆꯠꯅꯤꯡꯉꯦ ꯑꯩ ꯀꯤꯗꯤ ꯀꯤꯖꯩꯌꯦ
ꯍꯣꯏ ꯃꯐꯝꯕꯨꯗꯤ ꯌꯥꯝꯅ ꯐꯖꯩ ꯑꯗꯨ ꯑꯣꯏꯇꯥꯔꯁꯨ ꯆꯠꯅꯤꯡꯉꯦ ꯆꯠꯅꯤꯡ ꯇꯥꯔꯁꯨ ꯇꯜꯂꯦ ꯆꯠꯄ ꯆꯠꯄ ꯉꯝꯃꯣꯏ ꯍꯥꯏꯕ
ꯑꯩ ꯀꯤꯖꯩ ꯆꯠꯇꯤ ꯌꯥꯝ ꯆꯟꯅꯤꯡꯉꯦ ꯍꯥꯏꯁꯤꯅꯦ ꯑꯩꯅ ꯀꯤꯖꯩ
ꯑꯩ ꯊꯋꯥꯏꯕꯨ ꯔꯤꯛꯁ ꯇꯧꯔꯒ ꯆꯠꯄ ꯑꯩꯁꯨ ꯁꯨꯉꯝ ꯉꯝꯈꯤꯔꯣꯏ
ꯑꯩ ꯊꯋꯥꯏꯁꯦ ꯌꯥꯝ ꯄꯥꯝꯃꯨꯖꯩ ꯀꯥꯏꯑꯣ ꯑꯩꯒꯤ ꯊꯋꯥꯏꯒꯤ ꯊꯕꯤ ꯃꯔꯨ ꯀꯥꯏꯅ ꯇꯧꯔ ꯑꯗꯨꯗꯤ
ꯊꯋꯥꯏꯒꯤ ꯊꯕꯤ ꯃꯔꯨ ꯍꯥꯏꯗꯤ ꯇꯝꯕ ꯉꯝꯕ ꯃꯐꯝ ꯅꯠꯇꯦꯗꯅ
ꯎꯝ꯫
ꯑꯗꯨꯗꯨꯅ ꯇꯜꯂꯦꯕ ꯅꯪꯗꯤ ꯗꯥꯎ ꯌꯥꯗꯕ ꯅꯨꯃꯤꯠ ꯑꯝꯗ ꯌꯦꯡꯉꯣ ꯃꯣꯏꯒꯤ ꯏꯁ꯭ꯇꯥ꯭ꯔꯏꯄꯔ ꯍꯥꯏꯕ꯭ꯔꯥ ꯀꯩꯒꯦ ꯑꯗꯨꯅ ꯈꯤꯜꯂꯒ ꯍꯦꯛꯇ ꯇꯧꯗꯔꯛꯑꯗꯤ ꯀꯃꯥꯏ ꯇꯧꯅꯤ
ꯃꯥꯅꯦ ꯍꯦꯛꯇ ꯀꯥꯎ ꯀꯥꯎꯊꯔꯛꯑꯗꯤ
ꯑꯗꯨꯅꯦ ꯑꯗꯨꯝ ꯍꯥꯏꯗꯤ ꯃꯤꯗꯣ ꯂꯣꯏꯅ ꯂꯩꯇ꯭ꯔꯥꯁꯨ ꯑꯃ ꯑꯅꯤ ꯂꯩꯇꯕꯗꯨꯗꯤ ꯑꯁꯤꯕꯗꯨꯗ ꯇꯔꯥ ꯃꯥꯡꯖꯗꯣꯏꯁꯦ
ꯎꯝ ꯃꯥꯅꯦ ꯃꯥꯒꯗꯨꯏꯁꯦ
ꯑꯗꯨꯅ ꯅꯣ
ꯗꯨꯅ ꯅꫭ
ꯀꯣꯟꯅ ꯈꯔ ꯅꯦꯝꯃꯒ ꯆꯠꯀꯦ
ꯍꯣꯏ
ꯃꯣꯏ ꯑꯗꯨꯒꯤ ꯆꯔꯆꯇꯨꯕꯨꯗꯤ ꯐꯖꯕꯅꯦ ꯅꯍꯥꯃꯨꯛ ꯏꯁꯤꯡꯅꯒ ꯊꯨꯝꯗꯅ ꯇꯧꯕꯗꯣ ꯑꯩꯈꯣꯏ ꯄꯨꯖꯥꯗꯤ ꯆꯠꯂꯨꯔꯕꯅꯦ ꯑꯗꯨꯗꫭ
ꯁꯨ ꯀꯩꯅꫭ ꯇꯧꯔꯤꯁꯤꯅ ꯑꯃ ꯍꯥꯏ ꯀꯥꯏ ꯇꯧꯈꯠꯂꯛꯏ
ꯀꯅꯥꯅꯅꯣ
ꯅꯠꯇꯦꯗ
ꯑꯃ ꯒ꯭ꯔꯨꯞ ꯑꯁ ꯍꯦꯟꯖꯤꯜꯂꯦ
ꯌꯥꯗꯦ ꯈꫭꯏꯗꯤ ꯌꯥꯗꯦ ꯈꯣꯏꯗꯤ ꯈꯔ ꯍꯦꯟꯖꯤꯜꯂꯦ ꯑꯩꯅ ꯆꯥꯔꯤꯕ ꯊꯝꯆꯦꯠꯁꯦ ꯊꯝꯆꯦꯠ ꯃꯔꯨ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯇꯔꯥ ꯇꯔꯥꯃꯥꯊꯣꯏ ꯇꯔꯥꯅꯤꯊꯣꯏ ꯇꯔꯥꯍꯨꯝꯗꯣꯏ ꯇꯔꯥꯃꯔꯤ ꯇꯔꯥꯃꯉꯥ ꯇꯔꯥꯇꯔꯨꯛ ꯇꯔꯥꯇꯔꯦꯠ ꯇꯔꯥꯅꯤꯄꯜ ꯇꯔꯥꯃꯄꯥꯜ ꯀꯨꯟ ꯍꯥꯜꯂꯦ
ꯅꯪꯅ ꯊꯝꯆꯦꯠ ꯈꯔ ꯆꯥꯔꯒ ꯑꯗꯨꯋꯥꯏꯗ ꯑꯐꯥꯎ ꯑꯔꯤꯡ ꯁꯥꯏꯁꯦ ꯀꯩꯒꯤꯅꯣ
ꯊꯝꯆꯦꯠ ꯃꯔꯨ ꯑꯅꯤ ꯑꯃꯗꯤ ꯍꯥꯝꯃꯦ ꯅꯪꯒꯨꯝꯕ
ꯏꯁ ꯎꯁꯤꯠꯇꯕ꯭ꯔꯣ ꯅꯪꯒꯨꯝꯕ ꯀꯥꯏꯅꯒ ꯑꯩ ꯍꯟꯗꯦ ꯏꯕꯦꯝꯃ ꯅꯪꯗꯤ ꯑꯩꯈꯣꯏ ꯐꯪꯗ꯭ꯔꯦꯅ ꯍꯦꯛꯇ ꯎꯁꯤꯠꯇ꯭ꯔꯤꯔ ꯅꯪꯗꯤ ꯑꯩꯈꫭꯏ ꯎꯁꯤꯠ ꯑꯩꯈꯣꯏ ꯐꯪꯗ꯭ꯔꯦꯅ ꯍꯦꯛꯇ ꯎꯁꯤꯠꯇ꯭ꯔꯤꯔꯕ
ꯁꯤꯁꯦ ꯌꯥꯎꯗ꯭ꯔꯦ ꯀꯔꯤꯅꫭꯅꯦ ꯁꯤꯁꯦ ꯅꯔꯥꯏꯕꯛꯇꯨꯗ ꯇꯣꯛ ꯇꯧꯕꯤꯒꯦ ꯂꯥꯎ
ꯎꯝ ꯅꯔꯥꯏꯕꯛ ꯇꯣꯛ ꯇꯧꯕꯤꯒꯦ ꯂꯥꯎ ꯇꯧꯕꯤꯔꯣꯍꯦ ꯑꯦ ꯇꯧꯕꯤꯔꯣ ꯇꯧꯕꯤꯔꯣ ꯀꯥꯏꯇ ꯁꯤꯜꯂꯑꯅꯤ ꯏꯅꯦ ꯁꯦ ꯁꯦ ꯇꯧꯕꯤꯔꯣ ꯇꯧꯕꯤꯔꯣ ꯀꯥꯏꯅ
ꯅꯁꯛꯇꯨꯒ ꯊꯥꯅꯤꯡꯉꯦ ꯌꯥꯝꯅ ꯑꯥ ꯅꯨꯡꯉꯥꯏꯅꯤꯗꯅ ꯑꯗꯨꯕꯨꯗꯤ ꯊꯦꯡꯗꯤ ꯊꯦꯡꯅꯈꯤꯅꯤꯗꯅ
ꯎꯝ꯫
ꯍꯧꯖꯤꯛ ꯊꯝꯆꯦꯠ ꯂꯣꯏ ꯄꯥꯟꯅꯔꯕꯅꯦ
ꯒꯌ꯭ꯥꯟ ꯃꯦꯟ ꯇꯥꯗꯦꯗ ꯄ꯭ꯔꯣꯖꯦꯛꯀꯤ ꯄ꯭ꯔꯣꯖꯦꯛ ꯉꯥꯛꯇ ꯁꯤꯖꯤꯟꯅꯕꯅꯦ
ꯀꯔꯤꯌꯥ ꯊꯝꯆꯦꯠ ꯂꯣꯏ ꯄꯥꯟꯅꯔꯕꯅꯦ ꯍꯥꯏꯔꯒ ꯅꯪꯅ ꯉꯥꯡꯉꯤꯗꯨ ꯀꯔꯤꯅꯣ ꯑꯥ ꯑꯥꯎ
ꯍꯜꯂꯣ
ꯇꯥꯗ꯭ꯔꯣ ꯑꯩꯗꯤ ꯇꯥꯏꯀꯣ
ꯀꯩꯅꯣ ꯃꯥꯅ ꯇꯨꯝꯃꯤꯟꯅ ꯂꯩꯒ꯭ꯔꯤꯁꯤꯅ
ꯑꯩ ꯇꯥꯏꯀꯣ ꯅꯪꯅ ꯉꯥꯡꯕ ꯅꯪꯅ ꯉꯥꯡꯕ ꯇꯥꯖꯩ ꯑꯩ
ꯀꯩꯗꯧꯔꯦ ꯍꯥꯏꯕꯅꯣ ꯑꯁꯦ ꯋꯥ ꯑꯝꯇ ꯉꯥꯡꯕꯤꯔꯛꯎꯕ ꯃꯦꯗꯥꯝ
ꯑꯩ ꯉꯥꯡꯉꯤꯌꯦ
ꯏꯁ ꯑꯗꯨ ꯑꯣꯏꯔꯣꯏ ꯑꯣꯏꯔꯣꯏ ꯁꯤ ꯀꯩꯒꯤꯅꯣ ꯁꯨꯃꯥꯏꯅ ꯇꯧꯔꯤꯁꯦ ꯎꯝ
ꯏꯌꯔꯄꯤꯁ ꯂꯧꯊꯣꯛꯑꯣ
ꯃꯦꯗꯥꯝ ꯅꯨꯡꯉꯥꯏꯔꯤꯕꯣ ꯃꯦꯗꯥꯝꯕꯨ ꯀꯔꯝ ꯀꯔꯝ ꯄꯥꯜꯂꯤꯒꯦ ꯍꯜꯂꯣ
ꯀꯥꯏ ꯃꯐꯝꯅꯣ ꯑꯗꯨꯅ
ꯇꯥꯔꯦ ꯇꯥꯔꯦ
ꯏꯁ ꯅꯁꯛꯇꯨꯒ
ꯑꯗꯨ ꯁꯤ ꯍꯥꯞꯄꯁꯨ ꯂꯩ ꯌꯥꯐꯝꯗꯤ ꯊꯣꯛꯏ
ꯎꯝ ꯌꯥꯗ꯭ꯔꯗꯤ ꯂꯧꯊꯣꯛ ꯇꯥꯕ
ꯂꯧꯊꯣꯛ ꯑꯁꯤꯗꯤ ꯑꯗꯣ ꯀꯩ ꯎꯄꯥꯏ ꯂꯩꯒꯦ ꯑꯩꯩ ꯑꯩ ꯂꯧꯊꯣꯛꯑꯒ ꯇꯥꯔꯛꯏꯁꯤꯗꯤ ꯑꯗꯣ
ꯀꯥꯏ ꯃꯐꯝꯗꯅꯦ ꯍꯥꯏꯅꯣ ꯑꯗꯨꯗꯣ ꯁꯥꯗꯥꯡ ꯁꯦꯝꯕ ꯁꯥꯗꯥꯡ ꯁꯦꯝꯕꯕꯨ ꯀꯥꯏꯗꯅꯣ ꯐꯖꯕ ꯃꯐꯝ ꯑꯃ ꯑꯃꯨꯛ ꯊꯣꯛꯂꯛꯏꯕ
ꯑꯗꯣ ꯑꯩꯈꯣꯏ ꯁ꯭ꯋꯤꯃꯤꯡ ꯄꯨꯜꯒꯤꯗꯣ ꯀꯔꯝ ꯀꯥꯟ ꯆꯠꯁꯦ ꯍꯥꯏꯅꯣ
ꯁ꯭ꯋꯤꯃꯤꯡ ꯄꯨꯟꯗꯨꯔꯣ
ꯎꯝ
ꯁ꯭ꯋꯤꯃꯤꯡ ꯄꯨꯟꯗꯣ ꯁ꯭ꯋꯤꯃꯤꯡ ꯄꯨꯟꯗꯨ ꯃꯊꯪꯒꯤ ꯃꯊꯪꯒꯤ ꯃꯊꯪꯒꯤ ꯁꯟꯗꯦꯗ ꯑꯣꯏꯅ ꯆꯠꯂꯁꯤꯔꯣ ꯍꯤꯌꯥꯡ ꯊꯥꯡꯗ ꯑꯣꯏꯅ ꯂꯥꯛꯑꯣꯌꯦ
ꯉꯝꯃꯔꯣꯏ
ꯍꯩ ꯃꯣꯏꯒꯤꯗꯗꯤ ꯂꯤꯁꯤꯡ ꯃꯔꯤ ꯌꯧ ꯒ꯭ꯔꯦꯌꯦ ꯑꯗꯨꯅ ꯍꯤꯌꯥꯡꯗꯥꯡꯒꯤꯗꯨꯗ ꯑꯣꯏꯅ ꯆꯠꯔꯁꯤ ꯂꯥꯎꯌꯦ
ꯑꯦ ꯑꯗꯣ ꯂꯤꯁꯤꯡ ꯃꯔꯤ ꯌꯧꯗꯕ ꯃꯣꯏꯗꯣ ꯂꯤꯁꯤꯡ ꯃꯔꯤ ꯑꯁꯦꯡꯕ ꯌꯧꯗ꯭ꯔꯕꯣ
ꯑꯗꯣ ꯍꯪꯗ꯭ꯔꯗꯤ ꯌꯥꯔꯣꯏꯌꯦ ꯍꯥꯏꯗꯤ ꯃꯣꯏꯗꯨꯗꯤ ꯃꯇꯝ ꯑꯀꯛꯅꯕꯤ ꯄꯤꯗꯅ ꯃꯤ ꯑꯃꯗ ꯂꯨꯄꯥ ꯆꯍꯨꯝ ꯍꯥꯏꯔꯒ ꯄꯨꯡ ꯑꯅꯤꯒ ꯍꯥꯏꯗ꯭ꯔꯣ
ꯍꯥꯏꯕ꯭ꯔꯣ
ꯍꯥꯏꯕꯅꯦ ꯌꯥꯝ ꯇꯥꯡꯁꯤꯜꯂꯛꯑꯦꯕ
ꯃꯣꯏꯅ ꯌꯥꯝ ꯇꯥꯡꯁꯤꯜꯂꯛꯏꯗꯣ ꯀꯩꯒꯤꯅꯣ
ꯌꯨꯝꯂꯛꯇꯨꯗ ꯂꯩꯔꯒ
ꯐꯖꯅꯤ ꯌꯨꯝꯂꯛꯇꯨꯗ ꯁ꯭ꯋꯤꯃꯤꯡ ꯄꯨꯜ ꯑꯃ ꯍꯥꯞꯆꯤꯜꯂꯒ
ꯎꯝ ꯏꯁꯤꯡꯕꯨꯗꯤ ꯁꯦꯡꯇꯣꯛꯑꯦ ꯈꯣꯠꯂꯦꯅ ꯇꯧꯔꯝꯅꯤꯀꯣ
ꯎꯝ
ꯑꯅꯧꯕ ꯁꯤꯜꯂꯦ ꯈꯣꯠꯂꯦꯅ ꯑꯗꯨ ꯑꯣꯏꯔꯁꯨ ꯇꯥꯡꯃꯜꯂꯦ ꯍꯥꯏꯗꯤ ꯈꯔ ꯄ꯭ꯔꯥꯏꯚꯦꯠ ꯑꯣꯏꯅ ꯇꯧꯅꯤꯡꯕ ꯀꯥꯡꯕꯨꯒꯤꯅꯦꯕ ꯑꯣꯏꯕꯨꯗꯤ
ꯎꯝ
ꯍꯥꯏꯗꯤ ꯃꯤ ꯃꯌꯥꯝꯒ ꯄꯨꯟꯅ ꯖꯣꯠ ꯖꯣꯠ ꯇꯧꯅꯤꯡꯗꯕ ꯀꯥꯡꯕꯨꯒꯤꯅꯦꯕ
ꯎꯝ
ꯑꯗꯨꯅꯅꯦꯕ ꯃꯃꯜ ꯈꯔ ꯋꯥꯡꯉꯤꯗꯣ
ꯑꯗꯨꯗꯤ ꯃꯤ ꯇꯔꯥꯃꯨꯛ ꯃꯤ ꯇꯔꯥꯃꯨꯛ ꯆꯠꯇ꯭ꯔꯒꯗꯤ ꯂꯨꯄꯥ ꯆꯧꯉꯥ ꯆꯧꯉꯒ ꯈꯥꯏꯅꯔꯛꯀꯅꯤꯅꯦ
ꯍꯜꯂꯛ ꯑꯗꯝ ꯉꯥꯇꯪ ꯑꯗꯨꯒꯤꯗꯣ ꯑꯗꯨꯒꯤ ꯃꯐꯝꯒꯤ ꯀꯩꯅꯣꯗꯣ ꯆꯪꯉꯒ ꯑꯩ ꯑꯝꯇ ꯌꯦꯡꯉꯦ ꯈꯤꯒꯦ ꯍꯧꯖꯤꯛ ꯑꯅꯧꯕꯗ ꯀꯌꯥ ꯀꯌꯥ ꯂꯩꯒꯦꯗ
ꯑꯗꯨꯒ ꯍꯪꯉꯛꯑꯣ ꯍꯥꯏꯕ ꯍꯪꯉꯛꯑꯣ ꯍꯥꯏꯕ ꯀꯩꯅꯣꯁꯨ ꯍꯥꯏꯐꯦꯠ ꯈꯪ ꯈꯣꯠꯇꯅ ꯇꯧꯔꯛꯑꯣ ꯍꯥꯏꯕ
ꯍꯪꯒꯦ ꯁꯤ ꯀꯃꯥꯏ ꯀꯇꯧꯅꯣ ꯀꯔꯤ ꯀꯔꯤ ꯀ ꯌꯥꯎꯗꯣꯏꯅꯣ
ꯍꯣꯏ
ꯐꯣꯟꯁꯤ ꯇꯪꯂꯥ ꯅꯥ
ꯍꯣꯏꯅꯦ ꯍꯪꯉꯛꯑꯣ
ꯍꯪꯉꯛꯀꯦ ꯑꯗꯨꯗꯣ ꯃꯦꯁꯦꯁ ꯍꯜꯂꯛꯀꯗ꯭ꯔꯣ ꯋꯥꯆꯞꯀꯤ ꯅꯝꯕꯔ ꯍꯥꯞ ꯁꯥꯥꯠꯂꯣ
ꯍꯪꯉꯛꯀꯅꯤꯌꯦ
ꯌꯦꯡꯒꯦ ꯑꯗꯨ ꯃꯃꯥꯡ ꯈꯔ ꯋꯥꯠꯂꯤꯉꯥꯏꯗ ꯄ꯭ꯔꯤ ꯕꯨꯛ ꯇꯧꯅꯕ
ꯋꯥ
ꯑꯁ ꯑꯗꯨꯗꯤ ꯊꯝꯃꯣ ꯅꯪ
ꯍꯣꯏ ꯍꯣꯏ ꯊꯝꯃꯒꯦ ꯊꯝꯃꯒꯦ ꯊꯝꯃꯣ ꯅꯪ ꯀꯥꯏ ꯅꯁꯛꯇꯨꯒ ꯊꯝꯃꯦ
ꯑ